ꯍꯜꯂꯣ ꯎꯝ ꯇꯥꯔꯦ ꯇꯥꯔꯦ ꯑꯣ ꯀꯩꯗꯧꯔꯤꯅꯣ
ꯑꯩꯁ ꯐꯝꯂꯤꯅꯤ
ꯑꯥ
ꯅꯪꯒꯤ ꯈꯣꯟ ꯄꯤꯛꯏꯅꯤ
ꯈꯪꯗꯦ ꯑꯩꯒꯤ ꯏꯁꯄꯤꯀꯔꯖꯦ ꯀꯃꯥꯏ ꯇꯧꯕ꯭ꯔꯣ ꯃꯤ ꯑꯗꯨꯝ ꯍꯥꯏꯅꯩꯅꯦ
ꯑꯣꯈꯥꯁ
ꯍꯣꯏ ꯏꯁꯄꯤꯀꯔ ꯌꯥꯗꯦꯅꯀꯣ
ꯑꯧ
ꯑꯁꯥ
ꯀꯥ ꯀꯟ ꯑꯩꯒꯤꯗꯤ ꯇꯥꯔꯝꯅꯤꯗꯒ‌ꯣ ꯐꯖꯅ
ꯍꯣꯏ ꯅꯪꯒꯤꯗꯤ ꯑꯗꯨꯝ ꯌꯥꯏ
ꯑꯧ ꯅꯪꯒꯤꯁꯦ ꯈꯔ ꯇꯞꯄꯕꯣ
ꯑꯣ ꯈꯪꯗꯦ ꯀꯔꯤ ꯇꯧꯕ꯭ꯔꯥ ꯑꯩꯒꯤꯁ‌ꯦ
ꯇꯥꯗꯤ ꯑꯗꯨꯝ ꯇꯥꯏꯗ ꯑꯥ ꯑꯗꯨꯝ ꯀꯔꯤ ꯍꯥꯏꯁꯤꯔ
ꯎꯝ ꯑꯠꯁꯥ ꯆꯥꯛ ꯆꯥꯔꯕꯣ
ꯆꯥꯛꯁꯤ ꯍꯣꯏ ꯆꯥꯒ꯭ꯔꯦ
ꯎꯝ ꯀꯩ ꯃꯊꯦꯟ ꯆꯥꯒꯦ
ꯏꯟꯁꯥꯡꯗꯨ ꯑꯁ ꯍꯥꯎꯃꯟ
ꯃꯟꯗꯟ ꯀꯥꯎꯒ꯭ꯔꯦ ꯍꯥꯎꯗꯨꯕ ꯃꯥꯜꯂꯤꯗ ꯅꯪꯒꯤꯗꯨ
ꯑꯁ ꯑꯗꯨꯅꯤꯅ‌ꯦ ꯍꯥꯎꯃꯟꯗꯅ ꯀꯥꯎꯒ꯭ꯔꯦꯅꯦ
ꯀ‌ꯣ
ꯀꯔꯤꯔ ꯀꯥꯎ ꯑꯥ ꯍꯤꯟꯖꯥꯡꯗꯣ ꯑꯣ ꯀꯩꯅꯣꯅꯤ ꯈꯣꯡꯗ꯭ꯔꯨꯝ ꯈꯣꯡꯗ꯭ꯔꯨꯝ ꯆꯝꯐꯨꯠ
ꯖꯥ ꯍꯥꯎꯋꯤꯅꯦ ꯑꯗꯨꯗꯤ
ꯑꯁ ꯍꯥꯎꯋꯦ ꯑꯗꯨ ꯑꯗꯨꯒꯤ
ꯑꯣ
ꯃꯇꯝ ꯈꯔꯗꯤ ꯆꯪ ꯈꯟꯕꯗ
ꯎꯝ
ꯅꯣꯏꯗꯤ ꯆꯥꯛ ꯆꯥꯔꯕꯣ
ꯑꯥ ꯆꯥꯗ꯭ꯔꯤꯌꯦ ꯑꯩꯗꯤ
ꯊꯦꯡꯉꯤꯅꯤ
ꯍꯣꯏ ꯈꯔ ꯊꯦꯡꯉꯦ ꯇꯥꯏꯃꯤꯡꯁꯦ ꯈꯔ ꯌꯥꯗꯦ
ꯍꯥꯏꯁ ꯊꯦꯡꯉꯤꯍꯦ
ꯎꯝꯍꯨ
ꯍꯣꯏꯗ
ꯀꯩꯌꯥ
ꯏꯚꯤꯅꯤꯡ ꯐꯥꯎ ꯆꯥꯛ ꯆꯥꯗ꯭ꯔꯗꯤ ꯑꯗꯨꯝ ꯑꯌꯨꯛꯅꯤ ꯗꯨꯝ ꯍꯩꯅꯕꯗꯨ ꯆꯨꯝꯕ ꯖꯥꯠꯅꯤꯗ
ꯍꯣꯏ ꯑꯌꯨꯛ ꯑꯌꯨꯛꯁꯦ ꯆꯥꯛ ꯆꯥꯕ ꯌꯥꯗꯕꯒꯣ
ꯑꯣ
ꯆꯥꯅꯤꯡꯗꯕ ꯗꯨꯏꯒꯤ
ꯑꯩꯈꯣꯏꯁꯨ ꯑꯗꯨꯍꯥꯏꯟ ꯇꯧꯋꯤꯗ ꯎꯄꯥꯏ ꯂꯩꯗꯕꯒꯤ ꯉꯟꯅ ꯆꯥꯊꯣꯛꯄꯅꯦ
ꯎꯝ
ꯏꯑꯩ ꯌꯨꯝ ꯂꯩꯒꯗ꯭ꯔ‌ꯣ ꯉꯁꯤꯗꯤ ꯊꯕꯛ ꯏꯪꯈꯥꯡ ꯆꯠꯊꯣꯛꯂꯣꯏꯗ꯭ꯔꯣ ꯌꯨꯝ ꯂꯩꯒꯗ꯭ꯔꯣ
ꯉꯁꯤꯁꯦ ꯍꯣꯏ ꯊꯕꯛ ꯂꯩꯇꯦ
ꯅꯪꯗꯤ
ꯂꯩꯅꯤꯗ ꯑꯣꯏꯗ꯭ꯔꯟ ꯊꯥꯗꯕꯁꯤꯗꯤ
ꯎꯝ ꯅꯣꯡ ꯆꯨꯕ꯭ꯔꯣ
ꯅꯣꯡꯁꯤ ꯂꯦꯞꯈ꯭ꯔꯦꯗ ꯍꯧꯖꯤꯛꯇꯤ
ꯑꯣ
ꯉꯁꯥꯏ ꯐꯖꯟ ꯆꯨꯔꯝꯒꯅꯤ
ꯎꯝ
ꯆꯠꯊꯣꯛ ꯆꯠꯁꯤ ꯅꯨꯡꯉꯥꯏꯗ‌ꯦꯅꯦ ꯅꯣꯡ ꯗꯨꯃꯟꯅꯕꯁꯤꯗ
ꯍꯣꯏ ꯑꯗꯨꯅꯦ ꯁꯥꯃꯜꯂꯁꯨ ꯅꯨꯡꯉꯥꯏꯗꯕꯀꯣ
ꯆꯥꯡ ꯅꯥꯏꯅ ꯆꯞ ꯆꯥꯕ ꯋꯦꯗꯔ ꯑꯃꯥ ꯂꯩꯌꯦ ꯅꯨꯡꯁꯤꯠ ꯈꯔ ꯁꯤꯠꯂꯒ ꯍ‌ꯦ ꯍ‌ꯦ
ꯑꯁ
ꯅꯪ ꯅꯪꯖꯦ ꯑꯥ ꯃꯥꯅꯤ
ꯁꯥꯃꯜꯂꯁꯨ ꯅꯨꯡꯉꯥꯏꯇꯦ ꯑꯃꯃꯥ ꯊꯕꯛ ꯇꯧꯕꯁꯤꯀꯣ ꯑꯃꯥ ꯑꯃꯥ ꯀꯩꯅꯣ ꯇꯧꯕꯁꯦ ꯆꯥ ꯊꯛꯄꯁꯨ ꯍꯥꯎꯗ
ꯅꯪ ꯑꯥꯔꯖꯦꯟꯇꯤꯅꯥ ꯐ‌ꯦꯟꯖꯂ‌ꯣ
ꯑꯁ ꯑꯩꯁꯤ ꯍꯣꯏ
ꯍꯣꯏ ꯈꯔ ꯊꯥꯖꯕ ꯋꯥꯠꯂꯦꯗ
ꯑꯩꯁ‌ꯦꯀꯣ
ꯑꯥ
ꯇꯁꯦꯡꯅꯗꯤ ꯑꯥꯔꯖꯦꯟꯇꯤꯅꯥꯁꯨ ꯄꯥꯝꯃꯦ ꯗꯨꯕꯨꯗꯨ ꯌꯥꯝ ꯀꯟꯅꯗꯤ ꯑꯣꯏ ꯑꯣꯏꯗꯕꯅꯤꯗ
ꯑꯣ
ꯑꯩꯒꯤꯗꯤ ꯑꯌꯥꯝꯕ ꯁꯤꯅꯤꯈ꯭ꯔꯦ ꯑꯦ ꯁꯤꯒ꯭ꯔꯦ
ꯑꯠꯆꯥ ꯅꯪꯒꯤꯁꯦ ꯐ꯭ꯔꯥꯟꯁ ꯑꯣꯏꯔꯝꯗꯧ ꯃꯥꯜꯂꯦ
ꯑꯁ ꯑꯗꯨ ꯑꯗꯨꯁꯨ ꯍꯥꯏꯕ ꯌꯥꯔꯦ ꯍꯣꯏ ꯆꯨꯝꯅ ꯍꯥꯏꯔꯛꯑꯦ
ꯑꯥ
ꯍꯟꯅꯛ ꯃꯣꯏꯁꯦ ꯀꯥꯍꯟꯅꯤꯡꯕꯅꯦꯕꯀꯣ ꯌꯥꯗꯦ
ꯃꯣꯏꯒꯤ ꯐ꯭ꯔꯥꯟꯁ ꯁꯤꯃꯤꯒꯤ ꯄ꯭ꯂꯦꯗꯨꯗꯤ ꯌꯥꯝ ꯊꯤꯍꯦ ꯅꯪ ꯌꯦꯡꯕ꯭ꯔꯣ
ꯌꯦꯡꯉꯤ
ꯎꯝ
ꯑꯗꯨꯕꯨ ꯀꯔꯤꯗꯤ ꯎꯄꯥꯏ ꯂꯩ ꯏꯁꯥꯅ ꯄꯥꯝꯖꯔꯒ ꯑꯗꯨꯝ ꯀꯩꯅꯣ ꯇꯧꯕꯗꯨꯀꯣ
ꯎꯝ
ꯁꯄꯣ ꯇꯧꯕꯗꯨ ꯏꯖꯤꯞ ꯇꯨ ꯑꯁ ꯐꯥꯠ ꯐꯥꯖꯕꯅꯤꯅꯦ ꯃꯣꯏꯒꯤ ꯄ꯭ꯂꯦꯗꯨ ꯀꯔꯤꯔ ꯈꯪꯗꯦ
ꯐꯖꯕꯅꯦ ꯑꯗꯨꯗ ꯋꯥꯊꯤ ꯋꯥꯊꯤ ꯃꯥꯜꯂꯦꯗ ꯑꯗꯨ ꯒꯦꯝꯗꯨꯗꯤ
ꯍꯣꯏ
ꯐꯥꯒꯤ ꯃꯥꯟꯒꯔꯦ
ꯏꯖꯤꯇ ꯐꯖꯅ ꯀꯩꯅꯣ ꯇꯧꯕꯗꯒꯤ ꯃꯣꯏꯃꯣꯏꯒꯤ ꯀꯦꯞꯇꯦꯟꯗꯨ
ꯍꯣꯏ
ꯐꯖ ꯂꯤꯡꯉꯤꯍꯦ ꯃꯣꯏꯗꯨ ꯈꯨꯠꯄꯥꯏꯗꯨ ꯌꯥ ꯃꯊꯟꯗꯗꯤ ꯍꯣꯠꯅꯕ ꯉꯝꯗꯕꯅꯤꯅ ꯀꯔꯤꯗꯤ ꯎꯄꯥꯏꯂꯩ ꯂꯩꯍꯧꯈꯔꯤꯗꯨ
ꯅꯅꯦ
ꯃꯌꯨꯝ ꯌꯧꯔꯝꯃꯅꯤꯗ
ꯌꯧꯔꯝꯃꯅꯤ
ꯏꯖꯤꯞꯇ ꯏꯖꯤꯞꯇ ꯍꯧꯖꯤꯛ ꯇꯨꯝꯃꯒ ꯂꯩꯔꯕꯅꯤ
ꯎꯄꯥꯏ ꯂꯩꯇꯦ
ꯀꯅꯥ ꯈꯪ ꯅꯤ ꯁꯪꯒꯣꯝ ꯌꯣꯟꯕꯒꯨꯝꯕ
ꯅꯥꯟꯅ ꯁꯪꯒꯣꯝ ꯊꯛꯑꯒ ꯂꯩꯔꯝꯅꯤ ꯃꯣꯏ
ꯇꯁꯦꯡꯅ ꯑꯩꯁꯦ ꯀ꯭ꯔꯤꯍꯥꯏꯁꯤꯔꯥ ꯑꯔꯖꯦꯟꯇꯤꯅꯥꯁꯦ ꯍꯣꯏ ꯃꯣꯏꯁꯤ ꯐꯗꯤ ꯐ ꯖꯅ ꯁꯥꯟꯅꯔꯁꯨ ꯀꯩꯅꯣꯅ ꯑꯣꯏꯕꯒꯤ ꯑꯣꯏꯌꯦꯕꯀꯣ
ꯍꯣꯏ
ꯂꯧꯔ ꯇꯥꯔꯁꯨ ꯀꯟꯇꯤꯅꯤꯌꯁ ꯑꯣꯏꯅꯗꯤ ꯂꯧꯍꯟꯅꯤꯡꯗ꯭ꯔꯦ ꯍꯥꯏꯕꯅꯤꯅ ꯑꯉꯝ ꯑꯇꯣꯞꯄ ꯂꯝꯒꯣ ꯑꯃꯨꯛ ꯂꯧꯍꯟꯅꯤꯡꯕ ꯍꯥꯏꯇꯥꯔꯦ
ꯍꯣꯏ ꯑꯩ ꯍꯟꯗꯛ ꯕ꯭ꯔꯥꯖꯤꯜ ꯕ꯭ꯔꯥꯖꯤꯜꯒ ꯄꯣꯔꯇꯨꯒꯜꯁꯦ ꯂꯧꯔꯗꯤ ꯐꯅꯤꯗꯥꯅꯗꯤ ꯈꯜꯂꯒ ꯂꯩꯕꯅꯦ ꯑꯗꯨ ꯎꯄꯥꯏ ꯂꯩꯇꯦꯅ
ꯑꯗꯨꯅꯤ ꯑꯩꯁꯨ ꯌꯥ
ꯀꯌꯥ ꯀꯟꯅ ꯁꯞꯄꯣꯔꯠꯇꯤ ꯇꯧꯕ ꯑꯣꯏ ꯑꯣꯏꯗꯦꯗ ꯑꯩ ꯑꯩꯕꯨꯗꯤ ꯁꯤ ꯑꯔꯖꯦꯟꯇꯤꯅꯥ
ꯎꯝ ꯍꯣꯏ ꯃꯣꯏꯒꯤ ꯀꯩꯅꯣ ꯃꯦꯁꯤ ꯅꯨꯡꯁꯤꯒꯤ ꯑꯗꯨꯝ ꯄ꯭ꯂꯦ ꯐꯖꯩꯌꯦꯕꯀꯣ ꯃꯣꯏꯁꯦ ꯑꯗꯨꯝ ꯐꯖꯗꯤ ꯐꯖꯩ ꯑꯗꯨ ꯑꯣꯏꯔꯁꯨ ꯑꯩꯅ ꯌꯦꯡꯊꯤꯕ ꯑꯃ ꯂꯩꯑꯦ ꯃꯣꯏ ꯃꯥꯒꯤ ꯃꯥꯒꯤ ꯐꯦꯟꯁꯤꯡꯗꯨ
ꯎꯝ
ꯍꯦꯟꯖꯟꯕꯒꯣ
ꯍꯣꯏ
ꯗꯨ ꯑꯣꯏꯔꯝꯗ꯭ꯔꯗꯤ ꯀꯥꯏꯗꯦꯕ ꯃꯣꯏ ꯉꯝꯃꯖꯨ ꯉꯝꯗ꯭ꯔꯖꯨ
ꯁꯥꯗꯤ ꯍꯥꯏ ꯋꯥꯅꯤꯅ ꯍꯧꯖꯤꯛꯁꯤ ꯉ ꯉꯔꯥꯡ ꯉꯍꯥꯟꯗꯣ ꯁꯅꯥꯕꯗ ꯉꯝꯒꯔꯕꯅꯤꯅ ꯐꯥꯁ ꯁꯦꯀꯦꯟ ꯄ꯭ꯂꯦꯁꯇꯤ ꯁꯣꯏꯗꯅ ꯂꯩꯔꯅꯤ
ꯍꯣꯏ ꯂꯩꯈ꯭ꯔꯅꯤ ꯗꯨ ꯑꯩꯒꯤ ꯋꯥꯈꯟꯗꯗꯤ ꯁ꯭ꯄꯦꯟ ꯂꯧꯗꯧ ꯃꯥꯜꯂꯦ
ꯈꯪꯗꯦ ꯑꯉꯝ ꯉꯃꯝ ꯈꯨꯟꯅ ꯉ ꯂꯧꯔꯁꯅꯨ
ꯎꯝ
ꯀꯟꯇꯤꯅꯨꯁ ꯑꯣꯏꯗꯤ ꯑꯩ ꯀꯩꯅꯣꯗꯧ ꯃꯣꯏꯅ ꯁꯥꯟꯅꯕ ꯃꯦꯁꯇꯣ ꯑꯗꯨ ꯅꯨꯃꯤꯠꯇꯣ ꯑꯩ ꯌꯦꯡꯗ꯭ꯔꯦꯕ ꯍꯥꯏꯕꯗꯤ ꯉꯥꯏꯗꯤ ꯉꯥꯏꯑꯦꯕ ꯑꯣ ꯀ꯭ꯔꯤ ꯍꯥꯏꯁꯤꯔꯥ ꯑꯩꯒꯤ ꯑꯩꯅ ꯌꯦꯡꯕ ꯀꯩꯅꯣꯗꯨ ꯁꯥꯔꯚꯔꯗꯨ ꯌꯥꯗꯕ ꯍꯥꯏꯇꯥꯔꯦ ꯑꯁ ꯑꯗꯨꯝ ꯍꯥꯏ ꯑꯌꯨꯛ ꯍꯧꯋꯥꯠꯂꯒ ꯀꯔꯤ ꯍꯥꯏꯁꯤꯔ ꯃꯥꯒꯤ ꯀꯩꯅꯣ ꯇꯧꯕ ꯃꯦꯁꯇꯨ ꯗꯨꯝ ꯌꯦꯡꯈ꯭ꯔꯕꯅꯦ ꯉꯥꯛ ꯑꯣꯏꯗ꯭ꯔꯗꯤ
ꯎꯝ ꯀꯩꯅꯣ ꯏꯪꯂꯟ ꯏꯪꯂꯦꯟꯒ ꯇꯧꯗꯨꯔꯥ
ꯇꯣ ꯉꯔꯥꯡ ꯉꯍꯥꯡ ꯈꯛꯇ ꯁꯥꯟꯅꯈꯤꯕꯗꯣ ꯑꯗꯨ ꯃꯦꯁꯇꯨ ꯌꯦꯡ ꯐꯪꯕꯗ꯭ꯔꯦꯕ
ꯍꯣꯏ ꯏꯪꯂꯦꯟꯒ ꯁꯥꯟꯅꯕꯗꯨꯁꯨ ꯌꯥꯝ ꯊꯤꯌꯦ ꯑꯗꯣ ꯑꯗꯨꯖꯨ ꯑꯦꯠꯇꯤ ꯃꯤꯅꯤꯠꯁ ꯌꯧꯔꯒ ꯒꯣꯜ ꯑꯅꯤ ꯆꯟꯕꯅꯦ ꯏꯪꯂꯦꯟ ꯑꯥ ꯑꯁ ꯔꯐꯁꯨ ꯇꯧꯋꯦ ꯃꯣꯏꯗꯣ ꯌꯥꯗꯦꯗꯥ
ꯑꯩꯅ ꯌꯦꯡꯕꯁꯤ ꯑꯥ ꯀꯩꯅꯣꯗ ꯒꯨꯒꯜꯗ ꯆꯪꯂꯒ ꯊꯥꯔꯠ ꯄꯥꯔꯇꯤ ꯑꯦꯞꯁꯇ ꯆꯪꯂꯒ ꯌꯦꯡꯉꯤ ꯑꯗꯨ ꯃꯤꯠꯇꯨꯗ ꯑꯥ ꯑꯩꯅ ꯌꯦꯡꯕꯗꯨ ꯏꯪꯂꯦꯟ ꯑꯃꯗꯤ ꯆꯟꯕ ꯐꯥꯎꯗꯤ ꯌꯦꯡꯉꯝꯃꯦꯀꯣ ꯑꯗꯨꯗꯒꯤ ꯃꯨꯠꯈ꯭ꯔꯒꯨꯞ ꯌꯦꯡ ꯌꯦꯡꯒ꯭ꯔꯦ ꯒꯣꯜ ꯑꯃ ꯆꯜꯂꯝꯕ ꯗꯨꯒ ꯗꯨꯗ ꯃꯊꯪꯗꯗꯤ ꯌꯦꯡꯈꯤꯗ꯭ꯔꯦ ꯌꯦꯡꯕ ꯌꯥꯗ꯭ꯔꯦꯕ ꯈꯣꯏꯗꯧ ꯁꯒꯣꯏꯕꯅꯤ ꯌꯦꯡꯕ ꯐꯪꯗ꯭ꯔꯦ ꯑꯗꯨꯝ ꯀꯞꯂ ꯇꯨꯝꯒ꯭ꯔꯦ ꯌꯦꯡ ꯌꯦꯡꯕꯗꯤ ꯐꯪꯗꯦ
ꯑꯩ ꯅꯉꯣꯟꯗ ꯀꯩꯅꯣ ꯑꯦꯞ ꯑꯦꯞꯁ ꯑꯦꯞ ꯑꯃ ꯊꯥꯕꯤꯒꯦ
ꯑꯦꯞꯁ ꯁꯦ ꯑꯩꯉꯣꯟꯗꯖꯨ ꯂꯩꯕꯀꯣ ꯑꯗꯨꯒ ꯅꯨꯃꯤꯠꯇꯨ ꯑꯥ ꯈꯣꯏ ꯑꯪꯀꯜ ꯃꯦꯁꯤ ꯁꯥꯟꯅꯕꯗꯣ ꯑꯗꯨ ꯅꯨꯃꯤꯠꯗꯤ ꯅ ꯅꯨꯃꯤꯠꯅꯤꯗ ꯑ ꯄꯥꯕꯨꯡꯗꯣ ꯑꯗꯨ ꯅꯨꯃꯤꯠꯇꯨ ꯌꯥ ꯇꯕ ꯍꯥꯏꯇꯥꯔꯦꯅꯦ ꯑꯣ ꯈꯣꯏꯗꯧ ꯁꯥꯎꯅꯤꯡꯕꯖꯤ
ꯑꯁ ꯑꯕꯨ ꯄꯥꯕꯨꯡ ꯃꯦꯁꯤꯒꯤꯗꯣ ꯌꯦꯡꯕ ꯌꯥ
ꯍꯦ ꯍꯦ ꯎꯝ ꯄꯥꯕꯨꯡꯗꯣ ꯌꯥꯗꯤ ꯌꯥꯕꯅꯦ ꯍꯥꯏꯗꯤ ꯍꯩꯕꯅꯦ ꯍꯦ ꯍꯦ
ꯑꯩꯁꯨ ꯑꯈꯣꯏ ꯏꯃꯨꯡꯒꯤ ꯑꯣꯏꯅꯀꯣ ꯌꯦꯡ ꯀꯃꯥꯏꯅ ꯖꯤ ꯐꯥꯏꯚꯇꯣ
ꯑꯣ
ꯗꯥꯎꯟꯂꯣꯗ ꯇꯧꯔꯒ ꯊꯥ ꯑꯃꯒꯤ ꯀꯩꯅꯣꯗꯣ ꯑꯗꯨ ꯇꯧꯈ꯭ꯔꯦꯕꯀꯣ ꯑꯗꯨ ꯅꯨꯃꯤꯠꯇꯨ ꯑꯈꯣꯏꯗꯥꯁꯦ ꯇꯨꯝꯒ꯭ꯔꯦ ꯍꯥꯏ
ꯍꯤꯏ ꯇꯥꯔꯦ ꯎꯝ
ꯇꯨꯝꯕ ꯍꯥꯏꯕꯁꯤ ꯇꯤꯚꯤꯗ ꯊꯥꯔ ꯌꯦꯡꯗꯧꯗꯨ ꯑꯣꯇꯤ ꯄꯤ ꯑꯗꯨꯝ ꯂꯥꯛꯑꯦꯕꯀꯣ
ꯎꯝ
ꯑꯦ ꯍꯥꯏꯕꯗꯤ ꯌꯦꯡꯕ ꯈꯨꯗꯤꯡꯁꯤ ꯂꯣꯛꯏꯟ ꯇꯧꯑꯣ ꯇꯧꯑꯣꯅ ꯑꯗꯨꯝ ꯍꯥꯏꯕ ꯑꯁ ꯑꯗꯨꯒꯤ ꯃꯥ ꯇꯨꯝꯗꯣꯛꯈ꯭ꯔꯝꯅꯤꯅ ꯑꯁ ꯊꯣꯡꯗꯤ ꯊꯤꯟꯕꯗꯤ ꯌꯥꯗ ꯃꯝ ꯊꯦꯡꯒ꯭ꯔꯕꯗꯨꯗ ꯑꯗꯨꯗꯤ ꯌꯦꯡ ꯐꯪꯗ꯭ꯔꯦ
ꯎꯝ
ꯌꯥꯝ ꯑꯁ ꯅꯨꯡ ꯅꯨꯡꯉꯥꯏꯇꯦꯀꯣ ꯂꯣꯏꯗꯤ ꯂꯣꯏꯗꯧꯔꯣꯏꯅꯦꯀꯣ ꯍꯌꯦꯡ ꯍꯪꯆꯤꯠꯀꯨꯝꯕ ꯑꯣꯏꯔꯗꯤ
ꯗꯦꯠ ꯀꯌꯥꯗꯔꯣ ꯇ꯭ꯋꯦꯟꯇꯤ ꯁꯤꯛꯁ ꯍꯥꯏꯕ꯭ꯔꯣ ꯇ꯭ꯋꯦꯟꯇꯤ ꯐꯣꯔ ꯍꯥꯏꯕ꯭ꯔꯣ ꯑꯣ ꯅꯥꯏꯟꯇꯤꯟꯔꯣ
ꯑꯣꯏꯁ ꯇ꯭ꯋꯦꯟꯇꯤ ꯁꯤꯛꯁꯇꯤ ꯅꯠꯇꯦꯍꯦ ꯀꯗꯥꯏꯗꯒꯤ ꯅꯥꯏꯇꯤꯟ ꯑꯣꯏꯒ꯭ꯔꯕꯅꯤ
ꯑꯣ
ꯌꯦꯡꯅꯤꯡꯗ꯭ꯔꯦꯗ ꯁꯞꯄꯣꯔꯠ ꯇꯧꯕ ꯂꯣꯏ ꯁꯤꯈ꯭ꯔꯦ ꯍꯧꯖꯤꯛꯇꯤ ꯄꯥꯝꯗꯕ ꯑꯅꯤ ꯁꯥꯟꯅꯈ꯭ꯔꯅꯤ
ꯍꯣꯏ ꯑꯗꯨꯗꯤ ꯑꯗꯨꯅꯤ
ꯐꯥꯏꯅꯦꯜꯗꯗꯤ ꯈꯔ ꯅꯨꯡꯉꯥꯏꯊꯣꯛꯑꯒ ꯇꯧꯒꯦ ꯇꯧꯔ ꯌꯥꯗ꯭ꯔꯦ
ꯄꯣꯔꯇꯨꯒꯥꯜꯗꯨꯁꯨ ꯅꯨꯡꯉꯥꯏꯈꯤꯗꯦꯍꯦ ꯐꯅ ꯀꯞꯔꯒ ꯍꯟꯈ꯭ꯔꯦ
ꯑꯦ ꯃꯣꯏ ꯇꯤꯝ ꯃꯦꯠꯇꯨꯅꯅꯤ
ꯍꯣꯏ ꯑꯗꯨꯕꯨꯗꯤ ꯑꯣꯏꯌꯦ
ꯃꯥ ꯔꯣꯅꯥꯜꯗꯣꯗꯤ ꯉꯝꯃꯔꯣꯏ ꯎꯄꯥꯏ ꯂꯩꯇꯦ ꯃꯥꯒꯤ ꯇꯤꯝꯃꯦꯗ ꯌꯥꯗꯦꯕ
ꯃꯥꯅꯦ ꯑꯗꯨꯅꯤ ꯃꯊꯟꯗꯅꯗꯤ ꯀꯨꯞꯄꯄ ꯌꯥꯗꯕꯅꯤꯅꯀꯣ
ꯍꯣꯏ ꯑꯗꯣ ꯃꯥꯕꯨ ꯈꯔ ꯖꯦꯂꯤꯌꯁ ꯍꯩꯃꯟꯕꯒꯤ ꯅꯠꯇ꯭ꯔꯒ ꯑꯦꯇꯤꯇ꯭ꯌꯨꯠ ꯂꯩꯕꯒꯤꯀꯣ
ꯎꯝ
ꯌꯥꯝ ꯇꯧꯗ꯭ꯔꯦ ꯖꯨ ꯖꯦꯂꯤꯌꯁ ꯈꯔ
ꯄꯁꯦꯡꯅ ꯍꯥꯏꯔꯗꯤ ꯉꯍꯥꯟ ꯂꯥꯁ ꯀꯩꯅꯣ ꯌꯦꯝ ꯈꯪꯉꯝꯒꯅꯤꯗ ꯏꯖꯤꯞꯀ ꯁꯥꯟꯅꯕꯗꯣ
ꯍꯣꯏ ꯑꯥꯔꯖꯦꯟꯇꯤꯅꯥ ꯍꯣꯏ ꯍꯣꯏ ꯈꯪꯉꯦ
ꯐ꯭ꯔꯤꯁꯤ ꯌꯥꯝꯃꯤ ꯆꯡ ꯂꯩꯌꯦꯅꯦ ꯇꯁꯦꯡꯅ ꯗꯤꯕꯣꯛꯁ ꯃꯅꯨꯡꯗ ꯀꯔꯤꯔ ꯐꯣꯜ ꯐꯪꯕꯗꯣ ꯑꯗꯨꯐꯥꯎ ꯄꯤꯗꯦꯅꯦ ꯑꯗꯨ ꯐꯣꯟ ꯐꯪꯕꯗ ꯄꯦꯅꯥꯜꯇꯤꯖꯦ ꯄꯤꯔꯗꯧꯔꯕꯅꯦꯕ ꯒꯣꯜ ꯆꯟꯒꯤꯕꯗꯨ ꯗꯤꯕꯣ ꯃꯅꯨꯡꯗ ꯌꯧꯕꯗ ꯐꯣꯟꯜꯖꯨ ꯐꯪꯕꯅꯦꯕ ꯑꯗꯨ ꯑꯥ ꯔꯤꯐ꯭ꯔꯤꯅ ꯈꯣꯡꯗꯦꯅ ꯑꯁ
ꯃꯣꯏꯗꯣ ꯏꯖꯤꯞꯇꯣ ꯑꯅꯤꯅꯤꯀꯣ ꯆꯟꯕꯗꯣ
ꯑꯧ
ꯑꯁ ꯕꯦꯔꯥꯅꯤ ꯑꯩꯗꯤ ꯉꯝꯈ꯭ꯔꯅꯤ ꯈꯜꯂꯒ ꯂꯩꯕꯅꯤꯅꯦ ꯑꯁ ꯑꯗꯨ ꯅꯨꯃꯤꯠꯇꯣ
ꯑꯗꯨꯅꯦ ꯑꯗꯨꯅꯦ ꯑꯩꯖꯨ ꯏꯖꯤꯞꯁꯦ ꯈꯜꯂꯝꯕꯅꯤ
ꯎꯝ
ꯑꯁ ꯃꯤꯆꯡ ꯐꯟ ꯇꯧ ꯂꯧ ꯂꯧꯒꯤꯕ ꯋꯥꯅꯤꯗ ꯑꯗꯨ ꯐꯣꯜꯗ ꯄꯤꯔꯝꯕ ꯇꯥꯔꯗꯤ ꯄꯦꯅꯥꯜꯇꯤꯗꯤ ꯐꯪꯒꯗꯧꯔꯕꯅꯦꯕ ꯑꯗꯨ ꯑꯗꯨ ꯄꯤꯗꯦꯕ ꯃꯤꯆꯡ ꯐꯖꯅ ꯂꯩ
ꯃꯤꯆꯪ ꯃꯤꯖꯦ ꯀꯩꯅꯣ ꯈꯪꯉꯤꯅ ꯃꯤꯆꯪ ꯂꯩꯒ꯭ꯔꯗꯤ ꯑꯣꯖꯥꯅ ꯏꯁꯇꯨꯗꯦꯟꯕꯨ ꯃꯤ ꯑꯃꯕꯨ ꯃꯤꯆꯪ ꯂꯩꯒ꯭ꯔꯗꯤ ꯃꯤ ꯑꯇꯣꯞꯄꯕꯨꯗꯤ ꯈꯔ ꯗꯤꯁꯀꯣꯔꯦꯖ ꯇꯧꯕ ꯂꯩꯌꯦꯅ
ꯗꯧ
ꯑꯗꯨꯁꯨ ꯇꯧꯔꯝꯕ ꯌꯥꯏꯌꯦꯕ ꯃꯣꯏ ꯂꯣꯏꯔꯝꯗꯥꯏꯗꯒꯣ
ꯎꯝ
ꯑꯗꯨꯒꯤꯁꯨ ꯑꯣꯏꯔꯝꯅꯤꯕ
ꯑꯗꯨꯒꯤꯁꯨ ꯑꯣꯏꯕꯒꯤꯅꯤꯗ ꯍꯧꯖꯤꯛꯁꯦ ꯑꯥꯔꯖꯦꯟꯇꯤꯅꯥ ꯍꯧꯖꯤꯛ ꯐꯥꯎ ꯑꯥ ꯐꯥꯎ ꯌꯧꯔꯤꯁꯦ
ꯃꯥꯅꯦ ꯈꯨꯇꯧꯗꯨꯒ
ꯎꯝ ꯃꯦꯁꯤꯕꯨꯁꯦ ꯅꯨꯡꯁꯤꯕꯗꯤ ꯌꯥꯝ ꯂꯩꯔꯤꯖꯥꯠꯅꯤꯅꯦ
ꯂꯩꯕꯅꯦ ꯂꯩꯕꯅꯦ